ꯍꯜꯂꯣ
ꯇꯥꯕ꯭ꯔꯣ?
ꯇꯥꯏꯅꯦ ꯀꯩꯗꯧꯔꯤꯅꯣ ꯅꯪꯗꯤ ꯉꯁꯥꯏ ꯑꯅ ꯀꯣꯛ ꯇꯧꯔꯛꯀꯦ ꯍꯥꯏꯗꯤ ꯅꯪꯗꯤ ꯅꯪꯕꯨ ꯉꯥꯏꯕꯗ ꯋꯥꯔꯅꯦ ꯇꯨꯝꯅꯤꯡꯅꯁꯨ ꯈꯥꯡꯉꯤꯅꯦ
ꯀꯔꯤꯅꯣꯅꯦ ꯑꯗꯨ ꯍꯧꯗ꯭ꯔꯤꯅꯦ
ꯑꯦ ꯍꯧꯖꯤꯛ ꯃꯣꯔꯣꯛꯀꯣꯒ ꯀꯦꯅꯗꯥꯁꯤꯗꯤ
ꯌꯦꯡꯉ ꯑꯗꯨꯒꯨꯝꯕ ꯃꯣꯔꯣꯛꯀꯣ ꯑꯗꯨꯝ ꯃꯋꯥꯔ ꯂꯧꯗꯦ ꯅꯪꯕꯨ ꯀꯣꯜ ꯇꯧꯕ ꯐꯪꯉꯗꯤ ꯌꯥꯔꯦ ꯑꯩꯒꯤꯗꯤ
ꯏꯁ ꯋꯥꯊꯤꯗꯤ ꯀꯣ ꯅꯪ ꯅꯨꯡꯉꯥꯏꯗꯧꯔꯤ ꯅꯪ
ꯑꯁꯦꯡꯕꯩꯅꯦ ꯅꯪꯕꯨ ꯀꯣꯜ ꯇꯧꯕ ꯀꯣꯜ ꯇꯧꯕ ꯐꯪꯕꯁꯦ ꯑꯩꯗꯤ ꯌꯥꯝ ꯍꯔꯥꯎꯏꯅꯦ ꯅꯨꯡꯇꯤ ꯈꯨꯗꯤꯡ ꯑꯗꯨꯝ ꯇꯧꯅꯤꯡꯉꯦꯀꯣ ꯇꯧꯔ
ꯅꯤꯇꯤꯒꯤ ꯇꯧꯔ ꯂꯣꯏꯔꯦ ꯀꯩꯅꯣ
ꯅꯪꯗ ꯊꯕꯛ ꯊꯕꯛ ꯌꯥꯝ ꯆꯤꯟꯕ ꯃꯥꯜꯂꯦꯅꯦ
ꯍꯣꯏ ꯅꯨꯡꯊꯤꯟꯒꯨꯝꯗ ꯊꯕꯛ ꯆꯤꯜꯂꯦꯗꯨꯕꯨ ꯅꯨꯡꯗꯥꯡꯗꯤ ꯀꯩꯝꯇ ꯂꯩꯇꯦꯅ ꯊꯕꯛ ꯁꯨꯅꯤꯉꯥꯏꯒꯤ
ꯅꯨꯃꯤꯗꯥꯡꯗ ꯊꯕꯛ ꯆꯤꯟꯗꯔ꯭ ꯗꯤ ꯑꯗꯨꯝ ꯃꯔꯛ ꯃꯔꯛꯇ ꯀꯣꯜ ꯇꯧꯔꯛꯑꯣ ꯀꯩ ꯏꯟꯁꯥꯡ ꯆꯥꯒꯦ ꯉꯁꯤꯗꯤ
ꯑꯩ ꯑꯩꯈꯣꯏ ꯉꯁꯤꯁꯦ ꯑꯣꯛꯁꯥ ꯑꯣꯏꯅ ꯇꯧꯔꯦ
ꯈ꯭ꯋꯣꯏꯗꯒꯤ ꯍꯦꯟꯅ ꯅꯪꯗꯤ
ꯅꯪꯗꯤ
ꯍꯥꯎꯕ ꯆꯥꯔꯤꯅꯦ ꯑꯩꯈꯣꯏꯁꯨ ꯉꯁꯤ ꯌꯦꯟ ꯆꯥꯏ ꯑꯩꯈꯣꯏ ꯌꯨꯝꯗ ꯉꯁꯤ ꯕꯥꯔꯗꯦ ꯂꯩꯕ ꯃꯤ ꯑꯃꯗꯨꯒꯤ ꯌꯦꯟ ꯑꯗꯨꯒꯤ ꯀꯣꯛ ꯉꯥꯎꯔꯒ ꯂꯩꯔꯤꯅꯦ
ꯀꯩꯒꯤ ꯀꯣꯛ ꯉꯥꯎꯔꯤꯅꯣ
ꯄꯥꯔꯇꯤ ꯑꯣꯏꯔꯤ ꯈꯔ ꯈꯔ ꯊꯛꯄ
ꯈꯤꯇꯪ ꯈꯤꯇꯪ ꯄꯥꯕ ꯅꯣꯏꯒꯤ ꯍꯤꯗꯥꯛꯇꯣ ꯈꯣꯏ ꯆꯩ ꯇꯧꯔꯦꯕ
ꯅꯣꯏ ꯍꯤꯗꯥꯛ ꯀ
ꯅꯣꯏ ꯍꯤꯗꯥꯛꯇꯣ ꯈꯪꯅꯕꯤ ꯍꯤꯗꯥꯛ ꯍꯥꯏꯕ ꯅꯠꯇ꯭ꯔꯣ
ꯑꯪ ꯈꯪꯗꯤ ꯈꯪꯗꯦꯗ
ꯑꯦ ꯍꯤꯗꯥꯛ ꯍꯥꯏꯔꯗꯤ ꯈꯪꯅꯕ ꯅꯠꯇ꯭ꯔꯣꯅꯦ
ꯑꯗꯤ ꯈꯪꯗꯤꯌꯦ ꯗꯨꯃ ꯇꯧꯗꯕꯅꯤꯅ
ꯌꯣꯟꯕ ꯃꯐꯝꯗ ꯂꯥꯛꯑꯗꯤ ꯍꯤꯗꯥꯛ ꯂꯩꯕ꯭ꯔꯥ ꯍꯥꯏꯅ ꯍꯪꯂꯛꯀꯅꯤ ꯂꯩꯗꯤ ꯂꯩꯔꯦ ꯂꯩꯔꯦ ꯍꯥꯏꯅꯤ ꯍꯤꯗꯥꯛ ꯍꯥꯏꯅ ꯈꯪꯅꯕꯅꯦ ꯑꯩ ꯑꯩ ꯍꯦꯟꯅ ꯈꯪꯉꯤꯗ ꯅꯪꯉꯣꯟ ꯑꯗꯒꯤꯗꯤ ꯅꯪꯒꯤ ꯁꯨ ꯊꯛ ꯊꯥꯛꯇꯕ ꯂꯥꯜꯂꯝꯃꯦ
ꯑꯩ ꯇꯧꯗꯦꯗ ꯑꯗꯨꯒꯨꯝꯕꯗꯨ
ꯏꯁ ꯌꯥꯝ ꯐꯥꯕ ꯁꯥꯔꯅꯨꯗ ꯀꯩꯅꯣ ꯂꯩꯁꯥꯕꯤ ꯂꯩꯩꯁꯥꯕꯤ ꯀꯩꯅꯣ ꯀꯔꯤ ꯍꯥꯏꯗꯣꯏꯅꯣ ꯈꯪꯗꯦꯅꯦ
ꯑꯁꯦꯡꯕꯅꯗꯤ ꯅꯤꯁꯥ ꯍꯥꯏꯕꯁꯤ ꯇꯧꯗꯦꯗ ꯑꯩꯈꯣꯏꯗꯤ ꯅꯤꯁꯥ ꯍꯥꯏꯕ ꯄꯣꯠꯁꯤꯗꯤ ꯈꯪꯗꯦꯗ ꯑꯩꯈꯣꯏꯗꯤ
ꯎꯝ ꯅꯆꯤꯟ ꯈꯛꯇ ꯈꯪꯒꯅꯤ ꯑꯁꯦꯡꯕꯗꯗꯤ ꯌꯥꯝ ꯌꯥꯝ ꯆꯥꯗꯧ ꯃꯥꯟꯂꯦ ꯁꯥꯖꯟ ꯇꯂꯥꯞ ꯀꯩ ꯀꯩ ꯑꯁ ꯈꯤꯇꯪ ꯄꯣꯇꯦꯟ ꯑꯣꯏꯅ ꯆꯥꯕ ꯆꯤꯟꯖ ꯆꯤꯔꯨꯛꯀꯨꯝꯕ ꯌꯥꯝ ꯆꯥꯁꯤꯜꯂꯅꯨ ꯀꯩꯅꯣ ꯍꯛꯆꯥꯡ ꯁꯣꯛꯅꯤꯡꯉꯥꯏꯅꯤ ꯆꯅꯤꯡꯉꯁꯨ ꯈꯤꯇꯪ ꯈꯤꯇꯪ ꯆꯥꯎ ꯊꯥꯛꯑꯣ ꯌꯥꯝ ꯊꯛꯄ ꯆꯥꯕ ꯌꯥꯝ ꯐꯠꯇꯕꯅꯤ
ꯍꯣꯏꯗ ꯍꯣꯏꯗ ꯑꯗꯨ ꯆꯨꯝꯃꯤꯗ
ꯑꯁꯦꯡꯕꯩꯅꯦ ꯌꯨ ꯊꯥꯛꯄꯁꯨ ꯐꯠꯇꯕꯅꯤ ꯈꯤꯇꯪ ꯈꯤꯇꯪ ꯑꯣꯏꯔꯁꯨ
ꯍꯣꯏ ꯍꯣꯏ ꯑꯁ ꯁꯦꯡꯅ ꯍꯥꯏꯒꯦ ꯑꯩꯗꯤ
ꯁꯦꯡꯕ ꯊꯛꯂꯝꯗ꯭ꯔꯗꯤ ꯐꯥꯔꯦꯅꯦ
ꯍꯥꯟꯅꯗꯤ ꯍꯣꯏ ꯊꯛꯂꯝꯃꯦꯀꯣ ꯑꯗꯨꯕꯨ ꯍꯧꯖꯤꯛꯀꯥꯟꯗꯤ ꯇꯧꯗ꯭ꯔꯦ
ꯅꯠꯇꯦ ꯍꯥꯟꯅ ꯊꯥꯛꯂꯝꯃꯗꯤ ꯀꯃꯥꯏ ꯀꯩꯒꯤ ꯊꯥꯛꯏꯕ ꯅꯪ ꯑꯉꯥꯡ ꯀꯩ ꯅꯪ ꯀ꯭ꯂꯥꯁ ꯑꯦꯠ ꯅꯥꯏꯟ ꯇꯦꯟ ꯑꯗꯨꯒ ꯄꯥꯈꯪ ꯐꯥꯔꯛ ꯑꯀꯥꯟꯗ ꯇꯦꯁ ꯇꯧꯅꯤꯡꯕ ꯀꯥꯟꯗ ꯊꯛꯄ ꯆꯥꯕꯈꯛꯅꫭ ꯀꯩꯅꯣ
ꯑꯗꯨ ꯑꯩꯈꯣꯏꯗꯤ ꯅꯠꯇ꯭ꯔꯦꯗ ꯑꯩꯈꯣꯏꯗꯤ ꯑꯥ ꯒ꯭ꯔꯦꯖꯨꯋꯦꯠ ꯇꯝꯃꯀꯥꯟꯗ ꯑꯩꯈꯣꯏꯗꯤ ꯇꯧꯕꯅꯤꯅ ꯑꯩꯈꯣꯏꯗꯤ
ꯅꯣꯏ ꯏꯃꯥꯟꯅꯕꯤꯁꯤꯡꯒ ꯄꯨꯟꯕ ꯀꯥꯟꯗ ꯍꯧꯖꯤꯛ ꯍꯧꯖꯤꯛꯁꯨ ꯄꯨꯜꯂꯗꯤ ꯊꯥꯛꯇ꯭ꯔꯣ ꯊꯥꯛ ꯅꯤꯡꯗ꯭ꯔꯣ ꯏ ꯅꯣꯡꯃ ꯊꯪꯃꯤꯟꯅꯁꯤ ꯂꯥꯛꯑꯣꯅꯦ
ꯑꯩ ꯍꯩ ꯑꯩꯈꯣꯏ ꯀꯩꯅꯣ ꯍꯟꯗꯛ ꯃꯔꯛꯁꯨ ꯏꯃꯥꯟꯅꯕ ꯑꯩꯈꯣꯏꯔꯒ ꯆꯠꯃꯤꯟꯅꯩ ꯑꯗꯨꯝ ꯆꯠꯃꯤꯟꯅꯩꯌꯦ ꯃꯣꯏ ꯊꯕꯛꯁꯨ ꯑꯩꯗꯤ ꯇꯧꯗ꯭ꯔꯦꯕ
ꯁꯦꯁ ꯌꯥꯔꯦꯀꯣ ꯃꯤ ꯃꯆꯥꯗꯤ ꯌꯥꯝ ꯒꯤꯌꯥꯟ ꯇꯥꯏꯀꯣ
ꯍꯣꯏ ꯑꯩ ꯑꯩꯗꯤ ꯀꯩꯅꯣ ꯗꯤꯁꯦꯝꯕ꯭ꯔꯁꯦ ꯂꯥꯁ ꯏꯌꯥꯔꯁꯦ ꯈ꯭ꯔꯤꯁꯃꯥꯁ ꯍꯦꯛ ꯂꯣꯏꯔꯒꯀꯣ ꯑꯗꯨꯗꯤ ꯑꯗꯨꯝ ꯇꯣꯛꯈ꯭ꯔꯦ
ꯏꯁ ꯅꯨꯄꯤ ꯀꯣꯏꯕ ꯃꯥꯜꯂꯦ ꯑꯗꯨꯗꯤ ꯊꯥꯛꯇ꯭ꯔꯗꯤ ꯅꯣꯏ ꯅꯨꯄꯤ ꯅꯪꯅ ꯅꯨꯡꯁꯤ ꯈ꯭ꯋꯥꯏꯗꯒꯤ ꯅꯨꯡꯁꯤꯕ ꯅꯨꯄꯤꯅ ꯊꯥꯛꯀꯅꯨ ꯍꯥꯏꯔꯝꯕ ꯑꯣꯏꯔꯝꯒꯅꯤꯌꯦ ꯅꯪꯒꯤꯗꯣ
ꯑꯩꯈꯣꯏꯗꯤ ꯅꯨꯄꯤꯒꯁꯦ ꯅꯠꯇꯦ ꯑꯩꯈꯣꯏꯗꯤ ꯇꯥꯎꯕꯗꯦꯗ ꯃꯔꯝꯗꯤ
ꯅꯠꯇꯦ ꯑꯩ ꯈꯪ ꯅꯪ ꯅꯪꯅ ꯅꯨꯡꯁꯤꯕ ꯅꯪꯅ ꯄꯥꯝꯕ ꯅꯨꯡꯁꯤꯕ ꯑꯃ ꯂꯩꯔꯝꯒꯅꯤ ꯑꯗꯨꯗꯒꯤ ꯃꯥꯕꯨ ꯅꯨꯡꯁꯤꯕꯒꯤꯗꯃꯛ ꯊꯥꯛꯇꯕ ꯃꯥꯜꯂꯦꯕ
ꯎꯝ ꯑꯗꯨ ꯅꯠꯇꯦ ꯑꯩꯈꯣꯏ ꯑꯩꯈꯣꯏꯗꯤ ꯍꯧꯖꯤꯛꯀꯥꯟꯗꯤ ꯔꯤꯂꯦꯁꯟꯁꯤꯞꯁ ꯊꯝꯗꯕꯗꯣ ꯑꯩꯈꯣꯏꯗꯤ
ꯏ ꯍꯧꯖꯤꯛꯀꯥꯟꯒꯤ ꯅꯨꯄꯥꯁꯤꯡꯗꯤ ꯑꯗꯨꯃꯥꯏꯅ ꯇꯧꯕ ꯉꯥꯛꯇ ꯅꯨꯄꯤ ꯀꯣꯏꯕ ꯌꯥꯔꯗꯤ ꯀꯣꯏꯁꯦ ꯀꯣꯏꯔꯒꯩ ꯁꯤꯡꯒꯅꯤ ꯁꯤꯡꯒꯅꯤ ꯅꯨꯄꯤ ꯑꯇꯣꯞꯄ ꯐꯖꯕ ꯑꯃ ꯎꯔꯗꯤ ꯎꯝ ꯑꯃꯨꯛ ꯀꯥꯔꯟ ꯇꯧꯔꯛꯀꯅꯤ ꯅꯋꯥ ꯂꯧꯗꯦ
ꯍꫭꯠ ꯑꯩꯈꯣꯏꯗꯤ ꯇꯧꯗꯦꯗ ꯑꯩꯈꫭꯏꯗꯤ ꯍꯧꯖꯤꯛ ꯀꯥꯟꯗꯤ ꯂꯧ ꯁꯨꯕꯒ ꯂꯧ ꯁꯨꯕꯒ ꯑꯗꯨ ꯂꯧ ꯁꯨꯕ ꯑꯗꯨꯝ ꯂꯧꯗꯣ ꯑꯗꯨꯝ ꯑꯩ ꯑꯩꯈꯣꯏ ꯑꯩꯒꯤ ꯒꯥꯔꯜ ꯐ꯭ꯔꯦꯟ ꯇꯥꯔꯦ ꯑꯩꯏꯗꯤ
ꯑꯗꯨꯗꯤ ꯋꯥꯔꯤ ꯈꯛꯀꯤꯅꯤꯅ ꯅꫭꯏ ꯄꯨꯟꯁꯤ ꯆꯨꯞꯄꯒꯤꯗꯨ ꯂꯦꯟꯕ ꯌꯥꯔꯣꯏꯕ ꯂꯧꯒ ꯅꯪꯒꯤ ꯅꯨꯄꯤꯒ ꯃꯥꯟꯅꯗꯦꯕ
ꯍꯣꯏ ꯃꯤꯑꯣꯏꯕ ꯍꯥꯏꯕꯁꯤꯗꯤ ꯀꯩꯅꯣ ꯅꯣꯡꯃ ꯅꯣꯡꯃꯗꯗꯤ ꯅꯠꯇꯗꯤ ꯂꯩꯏꯅꯤꯅ ꯑꯗꯨꯕꯨꯗꯤ
ꯅꯨꯄꯤꯁꯨ ꯀꯣꯏ ꯅꯨ ꯅꯨꯄꯤꯁꯨ ꯀꯣꯏꯒꯗꯕꯅꯤ ꯂꯧꯁꯨ ꯁꯨꯒꯗꯕꯅꯤ ꯑꯅꯤꯃꯛ ꯆꯠꯂꯣ ꯀꯅꯣ ꯅꯨꯄꯤ ꯀꯣꯏꯗꯕꯤꯗ ꯂꯧꯕ ꯑꯩꯒꯤ ꯅꯨ ꯄꯤꯅꯦ ꯍꯥꯏꯅ ꯈꯟꯕ ꯌꯥꯕꯔꫭ ꯅꯪꯒꯤ ꯂꯧꯗꯨꯅ ꯃꯆꯥ ꯄꯣꯛꯄꯔꫭꯅꯦ ꯀꯩꯅꯣ ꯌꯥꯔꯣꯏ ꯑꯗꯣ ꯅꯨꯄꯥ ꯑꯣꯏꯔꯗꯤ ꯅꯨꯄꯤ ꯀꯣꯏꯒꯗꯕꯅꯦ
ꯍꯥꯏ
ꯆꯨꯝꯗ꯭ꯔꯣ ꯅꯨꯄꯥ ꯄꯣꯛꯄꯒꯤ
ꯍꯣꯏꯅꯦ ꯆꯨꯝꯃꯤꯅꯦ ꯑꯗꯨꯕꯨꯗꯤ
ꯍꯥꯏꯔꯣ ꯍꯥꯏꯔꯣ ꯇꯥꯔꯒꯦ
ꯍꯧꯖꯤꯛ ꯍꯧꯖꯤꯛꯅ ꯂꯧꯒꯨꯝꯕ ꯁꯨꯔꯒ ꯀꯩ ꯑꯩꯈꯣꯏꯅ ꯅꯨꯄꯤ ꯊꯤ ꯀꯥꯟꯗ ꯑꯗꯨ ꯑꯗꯨꯅ ꯁꯦꯚꯤꯡ ꯇꯧꯔꯒ ꯑꯩꯈꯣꯏꯅ ꯅꯨꯄꯤ ꯊꯤꯔꯒ ꯊꯤꯔ ꯀꯥꯟꯗꯗꯤ ꯑꯩꯈꯣꯏ ꯅꯨꯡꯉꯥꯏꯒꯗꯕꯅꯤꯅ ꯑꯗꯨꯕꯨꯗꯤ
ꯅꯨꯄꯤꯁꯨ ꯊꯤꯔꯨꯔꯅꯨ ꯂꯧꯎ ꯆ ꯆꯨꯑꯣ ꯀꯩ ꯀꯩꯅꯣ ꯁꯦꯃꯨꯗꯅ ꯌꯥꯏꯅꯦ ꯅꯨꯄꯤꯁꯨ ꯅꯨꯡꯁꯤꯔꯗꯤ ꯃꯥꯅꯁꯨ ꯅꯪꯒꯤ ꯃꯇꯦꯡ ꯄꯥꯡꯕ ꯌꯥꯏꯅ
ꯍꯣꯢ
ꯌꯥꯕ ꯉꯥꯛꯇꯅꯦ ꯅꯨꯡꯁꯤꯅꯔꯗꯤ
ꯑꯁ ꯍꯧꯖꯤꯛ ꯍꯧꯖꯤꯛꯀꯥꯟꯗꯤ ꯑꯁꯦꯡ ꯑꯁꯦꯡꯕꯗꯤ ꯊꯝꯅꯤꯡꯗꯕꯀꯣ ꯍꯣꯏ ꯍꯌꯦꯡꯋꯥꯏ ꯇꯞ ꯇꯞꯅ ꯍꯌꯦꯡ ꯋꯥꯏ ꯇꯞ ꯇꯞꯅ ꯂꯥꯛꯀꯅꯤꯗ ꯑꯗꯨꯕꯨꯗꯤ
ꯇꯞ ꯇꯞꯅ ꯂꯥꯛꯀꯅꯤ ꯆꯍꯤꯗꯤꯀꯣ ꯀꯨꯟꯊ꯭ꯔꯥꯃꯨꯛꯁꯨ ꯊꯥ ꯁꯨꯔꯝꯅꯤ ꯅꯪ ꯅꯤꯐꯨ ꯌꯧꯔꯝꯃꯗꯤ ꯎꯝ ꯅꯪ
ꯑꯩꯈꯣꯏꯗꯤ ꯀꯨꯟꯊ꯭ꯔꯥ ꯃꯉꯥ ꯑꯗꯨꯋꯥꯏꯗ ꯅꯨꯄꯤꯊꯤꯗꯣꯢꯅꯦ ꯑꯈꯣꯢꯗꯤ
ꯀꯨꯟ ꯀꯨꯟꯊ꯭ꯔꯥ ꯃꯉꯥ ꯑꯗꯨꯋꯥꯏꯗ ꯆꯞ ꯆꯥꯔꯦꯗ ꯅꯨꯄꯥꯁꯤꯡꯗꯤ
ꯎꯝ
ꯑꯩꯈꯣꯏ ꯅꯨꯄꯤꯗꯤ ꯀꯨꯟꯊ꯭ꯔꯥ ꯀꯨꯟꯊ꯭ꯔꯥ ꯌꯧꯔꯗꯤ ꯀꯩꯅꯣ ꯁꯥꯔꯤ ꯑꯣꯜꯂꯦꯗ ꯅꯨꯄꯥꯁꯤꯡꯗꯤ ꯀꯨꯟꯊ꯭ꯔꯥ ꯍꯦꯜꯂꯁꯨ ꯑꯗꯨꯝ ꯌꯦꯡꯕ ꯌꯥꯏꯅ ꯐꯖꯩ ꯅꯨꯄꯤꯁꯤꯡꯗꯤ ꯀꯩꯅꯣ ꯇꯧꯔꯦ ꯈꯨꯏꯔꯦ
ꯅꯨꯄꯤꯒꯤꯗꯤ ꯍꯥꯢ ꯍꯥꯢ ꯍꯥꯏꯒꯨꯝꯕꯁꯤꯗ ꯀꯨꯟꯊ꯭ꯔꯥ ꯍꯦꯜꯂꯗꯤ ꯃꯤ ꯀꯅꯥꯝꯇꯁꯨ ꯂꯧꯔꯣꯏ ꯂꯧꯕꯤꯔꯔꯣꯏ ꯑꯗꯨꯕꯨꯗꯤ
ꯍꯣꯏꯅꯦ ꯅꯨꯄꯤꯗꯤ ꯆꯍꯤ ꯀꯨꯟ ꯃꯉꯥ ꯑꯗꯨ ꯑꯣꯏꯔ
ꯃꯇꯝ ꯂꯩꯔꯤꯉꯩꯗ ꯂꯨꯍꯣꯡ ꯊꯣꯛꯄꯅ ꯐꯗ꯭ꯔꯣ
ꯑꯗꯨꯅꯦ ꯆꯍꯤ ꯀꯨꯟ ꯀꯨꯟ ꯃꯉꯥ ꯑꯗꯨꯋꯥꯏꯗꯒꯤ ꯃꯌꯨꯝ ꯄꯥꯜꯂꯕ ꯄꯥꯂꯁꯨ ꯌꯥꯔꯤ ꯅꯨꯄꯤꯁꯤꯡꯗꯤ ꯑꯗꯨꯝ ꯅꯨꯄꯥꯒ ꯆꯞ ꯃꯥꯟꯅꯗꯦꯅꯤ ꯅꯨꯄꯤꯗꯤ ꯈꯔ
ꯍꯥꯏꯅ ꯍꯧꯖꯤꯛꯀꯥꯟꯗꯤ ꯀꯩꯅꯣ ꯍꯣꯜꯂꯤ ꯃꯦꯔꯦꯖꯀ ꯇꯧꯋꯤꯗꯅ ꯑꯗꯨ ꯇꯧꯕ ꯁꯔꯨꯛꯄꯨꯗꯤ ꯆꯦꯟꯕꯅ ꯐꯠꯇ꯭ꯔꯣ
ꯑꯗꯨꯅꯕꯨ ꯁꯝꯂꯦꯗꯥ ꯍꯣꯏ ꯀꯩꯅꯣ ꯂꯨꯍꯣꯡꯕ ꯀꯩ ꯀꯩꯔꯣꯗꯤ ꯊꯕꯛ ꯌꯥꯝ ꯂꯩꯗ
ꯎꯝ ꯍꯦꯛ ꯆꯦꯜꯂꯗꯤ ꯑꯗꯨꯝ ꯂꯣꯏꯔꯦꯗꯅ ꯋꯥꯔꯤ ꯋꯥꯇꯥꯏ ꯁꯟꯅꯔꯒ ꯂꯣꯏꯔꯦ
ꯍꯣꯏ ꯆꯦꯟꯕꯅ ꯄꯥꯔꯦ ꯅꯪꯁꯨ ꯆꯦꯜꯂꯣ ꯂꯨꯍꯣꯡꯂꯅꯨ ꯌꯥꯔꯦ ꯅꯪꯒꯤꯅꯦ ꯑꯄꯥꯝꯕ ꯅꯨꯄꯤꯗꯣ ꯍꯦꯛ ꯂꯧꯔꯒ ꯆꯦꯂꯣ
ꯑꯁ ꯑꯩ ꯆꯦꯂꯣꯢꯗ ꯆꯦꯟꯁꯨ ꯆꯦꯂꯣꯢ ꯂꯨꯍꯣꯡ ꯂꯨꯍꯣꯡꯁꯨ ꯂꯨꯍꯤꯡꯂꯣꯢ ꯑꯩꯗꯤ
ꯑꯦ ꯑꯗꯨꯗꯤ ꯀꯩꯗꯧꯗꯣꯏꯕ ꯅꯪ
ꯗꯨꯝ ꯁꯥꯔꯤ ꯑꯣꯏꯔꯒ ꯂꯩꯔꯒꯦ ꯑꯩꯈꯣꯏꯗꯤ
ꯑꯗꯨꯗꯤ ꯅꯪꯕꯨ ꯄꯣꯛꯄꯒꯤ ꯃꯍꯩ ꯅꯪꯒꯤ ꯀꯥꯟꯅꯕ ꯀꯩ ꯂꯩꯒꯦ ꯑꯗꯨꯗꯤ ꯄꯣꯛꯇ꯭ꯔꯁꯨ ꯌꯥꯔꯦ
ꯅꯣꯡꯃ ꯅꯣꯡꯃ ꯂꯥꯛꯀꯅꯤꯅꯥ ꯑꯗꯨꯕꯨꯗꯤ ꯍꯧꯖꯤꯛ ꯍꯧꯖꯤꯛꯄꯨꯗꯤ ꯍꯥꯏꯕ ꯉꯝꯗ꯭ꯔꯤ
ꯍꯣꯏ ꯍꯧꯖꯤꯛꯄꯨꯗꯤ ꯅꯪꯕꯨ ꯊꯤꯔꯣ ꯍꯥꯏꯕ ꯅꯠꯇꯦꯗꯅ
ꯅꯪꯅ ꯊꯤꯌꯣ ꯍꯥꯏꯗꯨꯗꯤ ꯉꯁꯥꯏ
ꯊꯤꯕ ꯃꯇꯝꯁꯨ ꯂꯩꯒꯅꯤ ꯆꯍꯤ ꯌꯥꯝꯃꯂꯗꯤ ꯍꯥꯏꯕꯅꯦ ꯅꯤꯐꯨ ꯌꯧꯔꯗꯤ ꯀꯩꯅꯣ ꯌꯥꯔꯣꯏ ꯅꯤꯐꯨ ꯌꯧꯔꯀꯥꯟꯗ ꯅꯪ ꯅꯨꯄꯤ ꯊꯤꯔꯒ ꯅꯆꯥꯗꯣ ꯄꯤꯛꯇ꯭ꯔꯨ ꯅꯪꯅ ꯍꯅꯨꯕ ꯑꯣꯂꯗꯤ ꯀꯗꯥꯏꯗꯒꯤ ꯅꯪꯒꯤ ꯅꯁꯨ ꯃꯥꯜꯂꯛꯀꯅꯤ ꯅꯆꯥꯗꯣ
ꯑꯗꯨꯅ ꯐꯠꯇ꯭ꯔꯣ
ꯑꯦ ꯀꯔꯥꯏꯗꯒꯤ ꯑꯩꯗꯤ ꯁꯨꯛꯄꯥꯝ ꯄꯥꯝꯃꯦ
ꯆꯥꯒꯨꯝ ꯅꯆꯥꯕꯨꯅꯁꯨ ꯃꯥꯜꯂꯒꯗꯤ ꯏꯁ ꯑꯃ ꯅꯪꯒꯤ ꯅꯆꯥ ꯀ꯭ꯂꯥꯁ ꯇꯨꯋꯦꯜꯐ ꯐꯥꯎ ꯌꯧꯗ꯭ꯔꯤꯉꯩꯗ ꯅꯪ ꯆꯍꯤ ꯌꯥꯡꯈꯩ ꯍꯨꯝꯕꯨ ꯍꯨꯝꯕꯨꯗ꯭ꯔ ꯆꯨꯨꯔꯗꯤ ꯎꯝ ꯑꯣꯔꯔꯣꯏ ꯅꯪꯒꯤ ꯅꯆꯥ ꯀꯩꯅꯣ ꯇꯧꯕ ꯃꯇꯝ ꯂꯩꯔꯔꯣꯏꯕ
ꯅꯁꯨ ꯅꯁꯨ ꯁꯨ ꯐꯪꯉꯔꯣꯏ ꯅꯁꯨꯨꯁꯨ ꯎꯕ ꯐꯪꯉꯔꯣꯏ ꯅꯪꯅ ꯁꯤꯕꯅ ꯍꯥꯜꯂꯅꯤ
ꯌꯨ ꯌꯨꯝ ꯄꯥꯟꯗ꯭ꯔꯤꯉꯩꯗ ꯁꯤ ꯁꯤꯕꯨꯋꯥꯔꯤꯗꯤ ꯌꯧꯈ꯭ꯔꯦ ꯑꯥꯗ
ꯅꯪꯗꯤ ꯕꯣꯜ ꯌꯦꯡꯗ꯭ꯔꯣ
ꯑꯩ ꯉꯁꯤ ꯕꯣꯜ ꯌꯦꯡꯉꯥꯔꯣꯏ ꯄꯨꯡ ꯑꯅꯤ ꯃꯈꯥꯏꯗ ꯐ꯭ꯔꯥꯟꯁ ꯂꯩꯌꯦ ꯑꯗꯨꯗꯨꯅ ꯌꯦꯡꯁꯤꯔꯥ ꯍꯥꯏꯅ ꯇꯧꯕ ꯇꯨꯝꯅꯤꯡꯉꯗꯤ ꯌꯦꯡꯉꯔꯣꯏꯗ ꯈꯪꯗꯦ
ꯅꯠꯇꯦ ꯀꯔꯥꯏꯗꯒꯤ ꯃꯤ ꯌꯥꯝꯅ ꯈꯪꯅꯔꯤꯕ ꯔꯣꯅꯥꯜꯗꯣꯗꯨ ꯑꯩꯒꯤ ꯍꯤꯔꯣꯅꯦ ꯑꯗꯨ ꯅꯨꯄꯥꯗꯨ
ꯑꯦ ꯑꯩꯗꯤ ꯄꯥꯝꯖꯗ꯭ꯔꯦꯦ꯫ꯍꯦ ꯑꯗꯨꯃꯥꯗꯤ
ꯅꯣꯏꯕꯨꯗꯤ ꯄꯥꯝꯃꯣꯏ ꯈꯪꯉꯤ ꯅꯣꯏꯗꯤ ꯃꯤꯁꯤ ꯑꯣꯏꯔꯝꯒꯅꯤꯅꯦ
ꯎꯝ ꯃꯦꯁꯤꯁꯨ ꯅꯠꯇꯦ ꯑꯩꯈꯣꯏꯗꯤ
ꯑꯗꯨꯗꯤ ꯀꯅꯥ
ꯑꯩꯈꯣꯏꯗꯤ ꯕ꯭ꯔꯥꯖꯤꯜ ꯕ꯭ꯔꯥꯖꯤꯜꯗꯤ ꯂꯩꯔꯦ ꯑꯩꯈꯣꯏꯗꯤ ꯎꯝ
ꯀꯩꯅꯣꯝ ꯃꯈꯣꯡ ꯇꯛꯒꯟꯕ ꯅꯨꯄꯥ ꯃꯦꯃꯥꯔ ꯀꯩꯅꯣ ꯃꯥ ꯃꯥꯒꯤ ꯁꯣꯠ ꯐꯤꯂꯝ ꯕꯤꯗꯤꯑꯣ ꯑꯃ ꯂꯩꯕꯗꯣ ꯌꯨꯇꯨꯕꯇꯔ ꯐꯦꯁꯕꯨꯛꯇꯔ ꯀꯔꯥꯏ ꯀꯔꯥꯏꯗꯅꯣ ꯃꯥꯗꯤ ꯌꯥꯝ ꯀꯥꯞꯀꯜꯂꯦ ꯃꯥꯒꯤ ꯚꯤꯗꯤꯑꯣꯁꯤꯡ ꯃꯔꯛꯇ
ꯑꯦ ꯑꯗꯨ ꯑꯗꯨꯕꯨꯗꯤ ꯑꯗꯨꯕꯨ ꯃꯥꯒꯤ ꯄ꯭ꯂꯦꯗꯤ ꯑꯗꯨꯝ ꯐꯖꯩꯗꯅ
ꯍꯣꯏ ꯄ꯭ꯂꯦꯕꯨꯗꯤ ꯐꯖꯔꯦ ꯔꯦ ꯃꯥꯗꯤ ꯀꯩꯅꯣ ꯃꯈꯣꯡ ꯁꯣꯛꯄꯒꯤꯀꯣ ꯆꯍꯤ ꯅꯤꯄꯥꯜ ꯃꯥꯄꯜ ꯁꯨꯔꯦ ꯕꯣꯜ ꯁꯥꯟꯅꯗꯕ ꯑꯗꯨꯒꯤꯅꯤ ꯃꯥ ꯁꯥꯟꯅꯔꯗꯤ ꯑꯗꯨꯝ ꯌꯦꯡꯕ ꯌꯥꯅꯤ ꯐꯖꯩꯑꯦꯕ ꯍꯧꯖꯤꯛꯀꯥꯟꯗꯤ ꯃꯥ ꯃꯈꯣꯡ ꯁꯣꯛꯄꯅꯤꯅ ꯁꯥꯟꯅꯗ꯭ꯔꯦꯕ ꯌꯥꯗꯔꯦꯕ ꯁꯅꯥꯅꯤꯡꯉꯁꯨ ꯎꯄꯥꯏ ꯂꯩꯇꯔꯦꯕ ꯀꯩꯗꯧꯔꯨꯅꯤ
ꯍꯟꯗꯛꯀꯤ ꯋꯥꯜ ꯀꯞꯁꯦ ꯀꯅꯥ ꯂꯧꯗꯧ ꯃꯥꯜꯂꯤ
ꯃꯤ ꯈꯔꯅꯗꯤ ꯐ꯭ꯔꯥꯟꯁꯀ ꯑꯥꯔꯖꯦꯟꯇꯤꯅꯥ ꯃꯃꯤꯗ ꯀꯩꯅꯣ ꯈꯠꯅꯔꯤꯅꯤ ꯐ꯭ꯔꯥꯟꯁꯅ ꯉꯝꯒꯅꯤ ꯍꯥꯏꯅꯤ ꯐ꯭ꯔꯥꯟꯁꯀꯤ ꯐꯦꯟꯁꯤꯡꯅ ꯑꯁ ꯐ꯭ꯔꯟꯒ ꯐ꯭ꯔꯦꯟꯁꯤꯡꯗꯗꯤ ꯈꯣꯏ ꯈꯠꯅꯗꯦ ꯑꯗꯨꯕꯨ ꯃꯤꯁꯤꯒ ꯔꯣꯅꯥꯟꯗꯣꯗꯤ ꯎꯁ ꯈꯠꯅꯕꯗ ꯈꯠꯅꯕꯗ ꯑꯈꯣꯏ ꯒ꯭ꯔꯨꯞꯇꯁꯨ ꯂꯣꯏꯔꯦ
ꯃꯁꯥ ꯃꯁꯥꯒꯤ ꯐꯦꯟꯁ ꯃꯁꯥ ꯃꯁꯥꯒꯤ ꯐ꯭ꯔꯦꯟꯁ ꯂꯩꯕꯅꯤꯅꯀꯣ ꯑꯗꯨꯝ ꯈꯠꯅꯔꯛꯀꯅꯤ
ꯍꯣꯏ ꯈꯟꯅꯔꯣꯏ ꯑꯩꯗꯤ ꯒ꯭ꯔꯨꯞꯇꯒꯤꯁꯨ ꯑꯩꯒꯤ ꯃꯤꯡꯗꯤ ꯌꯥꯝ ꯆꯠꯂꯕꯅꯦ ꯃꯆꯤꯟ ꯀꯟꯕꯗ